ꯇꯌꯦ ꯇꯌꯦ
ꯎꯝ ꯅꯨꯡꯉꯥꯏ ꯐ ꯏꯌꯥꯝꯕ
ꯑꯁ ꯑꯗꯨꯝ ꯅꯨꯡꯉꯥꯏꯇꯦ ꯍꯥꯏꯗꯤ ꯌꯥꯗꯕꯅꯤꯅ ꯄꯪꯂꯩ ꯂꯩꯔꯤ ꯑꯗꯨꯝ ꯇꯧꯔꯤꯁꯦ ꯀꯔꯝ ꯀꯔꯝ ꯇꯧꯔꯤꯒꯦ ꯏꯅꯥꯎꯗꯤ
ꯑꯩꯁ ꯑꯗꯨꯝ ꯅꯨꯡꯉꯥꯏꯔꯦ ꯍꯥꯏꯇꯥꯔꯦ ꯃꯥꯛ ꯏꯁꯤꯡ ꯎꯅꯔꯕꯣ
ꯆꯥꯛ ꯏꯁꯤꯡ ꯎꯅꯒꯦ ꯇꯧꯔꯤ ꯎꯅꯔꯛꯑꯅꯤ ꯄꯨꯡꯈꯥꯏꯃꯨꯛ ꯂꯩꯔꯒ ꯉꯁꯤꯗꯤ ꯈꯔ ꯀꯩꯅꯣ ꯇꯧꯁꯦꯅ ꯑꯍꯥꯎꯕ ꯇꯧꯋꯦ
ꯑꯩ
ꯍꯥꯏꯗꯤ ꯏꯃꯥꯅ ꯏꯃꯥꯅ ꯌꯥꯝ ꯀꯟꯅ ꯊꯣꯡꯉꯌꯦꯦ ꯏ ꯊꯣꯛꯐꯝ ꯇꯧꯁꯦꯅ ꯑꯗꯨꯅ
ꯑꯍꯥꯎ ꯑꯍꯥꯎꯕꯁꯨ ꯈꯔ ꯍꯣꯏ ꯑꯍꯥꯎꯕꯁꯨ ꯈꯔ ꯆꯥꯕ ꯐꯩ ꯀꯦꯉꯣꯅ ꯍꯦꯛ ꯑꯗꯨꯝ ꯍꯥꯎꯇꯕꯗ ꯆꯥꯕ ꯑꯗꯨ ꯇꯧꯗꯁꯔꯛꯑꯣ ꯀꯩꯅꯣ ꯌꯥꯝꯕꯣꯔꯝ ꯕꯣꯠ ꯍꯣꯏ ꯚꯣꯠ ꯅꯨꯡ ꯃꯁꯤꯜꯂꯛꯄꯁꯤꯕꯨ ꯀꯃꯥꯏꯅ ꯇꯧꯔꯤꯒꯦ ꯑꯌꯥꯝꯕꯝꯁꯤꯕꯨꯣ ꯍꯥꯏꯗꯤ ꯁꯨꯝ ꯅꯛꯁꯤꯜꯂꯛꯑꯦꯅ ꯄꯣꯠꯁꯦ ꯃꯊꯪ ꯆꯍꯤꯒꯨꯝꯕ ꯇꯧꯕ ꯌꯥꯏ ꯈꯣꯠꯂꯦ ꯑꯗꯨꯁꯨ ꯍꯥꯏꯅꯩ ꯑꯗꯨꯝ ꯍꯥꯏꯗꯤ ꯔꯥꯏꯕꯣꯠ ꯈꯨꯝꯕ ꯈꯣꯠꯄ ꯀꯩꯅꯣ ꯇꯧꯕꯁꯨ ꯏꯌꯥꯝꯕ ꯑꯣꯏꯔꯦ ꯀꯃꯥꯏ ꯀꯃꯥꯏꯅ ꯇꯧꯔꯤꯒꯦ
ꯀꯩꯅꯣꯗꯤ ꯇꯧꯔꯦ ꯕꯣꯠ ꯈꯨꯝꯃꯕꯨꯗꯤ ꯍꯥꯏꯗꯤ ꯃꯊꯪ ꯆꯍꯤꯅꯤꯅ ꯈꯔꯗꯤ ꯋꯥꯠꯂꯤ ꯇꯧꯗ꯭ꯔꯤꯕꯀꯣ ꯀꯩꯅꯣ ꯇꯧꯔꯦ ꯕꯣꯠ ꯃꯌꯥꯒꯤ ꯀꯇꯔ ꯍꯥꯏ ꯇꯔꯦ ꯂꯝꯕꯤ ꯊꯥꯔꯝꯗꯕ ꯈꯔ ꯈꯔ ꯊꯥꯖꯤꯜꯂꯛꯑꯦ
ꯍꯣꯏ
ꯂꯝꯕꯤ ꯅꯨꯡ ꯌꯥꯝ ꯀꯟꯅ ꯁꯦꯝꯒꯠꯂꯛꯏ ꯍꯥꯏꯗꯤ ꯄꯣꯠ ꯃꯌꯥꯅꯤꯅ ꯆꯍꯤ ꯀꯩꯅꯣꯃꯨꯛ ꯎꯔꯨꯗ꯭ꯔꯒ ꯀꯣ ꯍꯧꯖꯤꯛ ꯑꯃ ꯁꯦꯝꯕꯤꯗꯕ ꯂꯝꯕꯤ ꯑꯩꯈꯣꯏꯒꯤ ꯂꯝꯕꯤꯗꯪ ꯈꯪꯉꯤꯗꯅ ꯂꯩꯐꯨꯠ ꯋꯥ ꯋꯥ ꯀꯥꯕ ꯂꯝꯕꯤꯗꯣ
ꯍꯣꯏ ꯍꯣꯏ
ꯑꯗꯣ ꯀꯩꯅꯣ ꯍꯟꯗꯛꯀ ꯀꯩꯅꯣ ꯇꯧꯔꯤ ꯕꯣꯠ ꯃꯌꯥꯒꯤ ꯆꯍꯤ ꯃꯉꯥꯃꯨꯛ ꯎꯗ꯭ꯔꯒ ꯍꯟꯗꯛ ꯆꯍꯤꯁꯤꯗ ꯀꯩꯅꯣ ꯀꯣꯏꯂꯥꯁ ꯊꯥꯗꯣꯏꯅꯦꯅ ꯑꯗꯨꯁꯨ ꯀꯌꯥꯝ ꯐꯖꯅ ꯊꯥꯗꯣꯏꯅꯣꯗꯤ ꯈꯪꯗꯦ ꯕꯣꯠ ꯃꯌꯥꯒꯤ ꯀꯩꯅꯣ ꯇꯧꯔꯛꯏ ꯍꯥꯏꯗꯤ ꯁꯦꯝ ꯈꯣꯠꯇꯅꯗꯤ ꯈꯔꯗꯤ ꯇꯧꯔꯛꯏ
ꯎꯝ ꯑꯌꯥꯝꯕ ꯆꯞ ꯃꯥꯟꯅꯩꯅꯤ ꯆꯞ ꯃꯥꯟꯅꯩꯅꯦ ꯑꯩꯈꯣꯏꯁꯨ ꯍ ꯍꯥꯡꯉꯅꯤ ꯌꯥꯅꯦ ꯑꯩꯈꯣꯏꯒꯤ ꯀꯩꯅꯣꯝꯃ ꯁꯣꯔꯣꯛ ꯑꯃ ꯂꯩꯔꯝꯕꯗꯨꯅ ꯀꯣꯏꯂꯥ ꯊꯥꯅꯤ ꯈꯣꯠꯅꯤꯅ ꯇꯧꯔꯝꯃꯒ ꯊꯥꯒꯤꯗ ꯑꯗꯨꯝ ꯄꯀꯥ ꯅꯨꯡꯀꯥꯗꯤ ꯂꯧꯔꯝꯃꯦ ꯑꯗꯨꯒ ꯑꯩꯈꯣꯏꯅꯁꯨ ꯊꯥꯅꯕꯗꯤ ꯍꯥꯏꯕꯅꯤ ꯇꯛꯄꯗ ꯈꯣꯠꯇꯅ ꯑꯗꯨꯗ ꯍꯣꯏ ꯇꯧꯒꯦ ꯇꯧꯒꯦꯗꯤ ꯍꯥꯏ ꯍꯣꯏ ꯛꯇꯤ ꯇꯧꯗꯦ ꯑꯗꯨꯅꯤ ꯂꯝꯕꯤꯁꯦ ꯌꯥꯝꯌꯥꯝꯕ ꯅꯣꯡ ꯇꯥꯔꯦ ꯑꯗꯨꯝ ꯂꯩꯈꯣꯝ ꯊꯣꯛꯄ ꯑꯗꯨꯗꯒꯤ ꯇꯪꯉꯦꯅ ꯎꯆ ꯁꯔꯦꯗ ꯄꯨꯨꯟꯗꯣꯛꯄꯅ ꯑꯗꯨꯃꯥꯏꯅ ꯇꯧꯔꯒꯀꯣ ꯑꯁ ꯂꯝꯕꯤ ꯈꯇꯦ ꯌꯥꯗ꯭ꯔꯦ ꯃꯃꯥꯡꯗ ꯒꯥꯔꯤ ꯆꯍꯣꯡ ꯊꯧꯈꯤꯕꯗ ꯃꯅꯤꯡꯗ ꯒꯥꯔꯤꯥꯛ ꯃꯁꯛ ꯎꯗꯦ ꯑꯗꯨꯅ ꯒꯥꯔꯤ ꯃꯔꯤ ꯇꯄ
ꯑ ꯑꯩꯈꯣꯏꯁꯨ ꯀꯩꯅꯣ ꯇꯧꯋꯦ ꯍꯥꯏꯗꯤ ꯀꯣꯏꯂꯥꯁ ꯊꯥꯔꯝꯗꯥ ꯑꯩꯒꯤ ꯀꯩꯅꯣ ꯇꯧꯕꯤꯗꯅ ꯄꯀꯥ ꯂꯧꯕꯅ ꯀꯩꯅꯣ ꯇꯧꯕꯒꯤ ꯌꯥꯝꯐꯠ ꯀꯩꯅꯣ ꯇꯧꯔꯤ ꯈꯣꯝ ꯂꯩꯔꯥꯡꯕꯁꯤ ꯅꯣꯡꯛ ꯅꯣꯡꯖꯨ ꯊꯥꯁꯨ ꯑꯣꯏꯕꯅꯤꯅꯀꯣ
ꯍꯣꯏ ꯍꯣꯏ ꯍꯣꯏ
ꯎꯝ ꯒꯥꯔꯤ ꯅꯨꯡꯒꯥꯁꯦ ꯊꯧꯕ ꯌꯥꯗ꯭ꯔꯦ ꯍꯥꯏꯗꯤ
ꯎꯝ
ꯇꯁꯦꯡꯅ ꯂꯨꯕ ꯊꯛꯄ ꯅꯠꯇ꯭ꯔꯗꯤ ꯑꯩꯗꯤ ꯊꯣꯛꯇ꯭ꯔꯦ ꯍꯥꯏꯗꯤ ꯂꯝꯕꯤꯁꯤ ꯌꯥꯗ꯭ꯔꯦꯕ ꯊꯧꯕ ꯈꯣꯠꯄꯗꯣ ꯍꯥꯏꯗꯤ ꯉꯔꯥꯡ ꯅꯍꯥꯟꯁꯨ ꯑꯉꯥꯡ ꯈꯔ ꯇꯨꯁꯜꯂꯦꯅ ꯀꯩꯅꯣ ꯇꯧꯋꯦꯕ ꯌꯥꯝ ꯇꯤꯟ ꯇꯤꯟ ꯁꯣꯛꯑꯦꯕ ꯀꯩꯅꯣ ꯂꯝꯕꯤꯗꯣ ꯁꯤꯠꯂꯦꯛꯇ ꯁꯤꯠꯂꯕꯖꯥꯠꯅꯤ ꯃꯣꯏꯗꯤ ꯒꯥꯔꯤꯗꯣ ꯊꯧꯕꯒ ꯑꯉꯥꯡꯒꯤ ꯑꯉꯥꯡ ꯊꯧꯕ ꯍꯩꯒꯠꯂꯛꯄꯒꯤ ꯍꯩꯕꯨ ꯍꯩꯇꯕꯒꯤ ꯊꯧꯕꯗꯣ ꯍꯦꯛꯇ ꯁꯤꯠꯂꯕꯖꯥꯠꯅꯦ ꯑꯗꯒꯤ ꯑꯁ ꯂꯩꯐꯝꯣꯝ ꯂꯩꯅꯥ ꯄꯨꯂꯣꯏ ꯂꯣꯏꯕꯖꯠꯅꯤꯗ
ꯎꯝ ꯑꯗꯨꯅꯦꯅꯦ ꯑꯝꯕ ꯂꯝꯕꯤ ꯈ ꯑ ꯗꯒꯤꯁꯨ ꯅꯠꯇꯦ ꯃꯣꯏ ꯀꯔꯤ ꯍꯥꯏꯅꯤꯉ ꯑꯇꯣꯞ ꯑꯇꯞꯄ ꯂꯩ ꯈꯣꯠꯂꯤ ꯃꯣꯏꯒꯤ ꯀꯩ ꯍꯥꯏꯅꯤ ꯁ꯭ꯀꯨꯜꯒꯨꯝꯕ ꯀꯩꯅꯣꯒꯨꯝꯕ ꯍꯣꯏ ꯈꯔꯒꯕꯨꯗꯤ ꯕꯣ ꯃꯌꯥꯅꯤꯅ ꯈꯔ ꯂꯥꯛ ꯐꯠꯇꯅ ꯈꯣꯠꯇꯅꯕꯨꯗꯤ ꯇꯧꯔꯦ ꯍꯥꯏꯗꯤ ꯊꯣꯛꯀꯗ ꯏꯇꯦꯟꯗꯤꯡ ꯀꯦꯟꯗꯤꯗꯦꯠꯀꯨꯝꯕ ꯍꯥꯏꯗꯤ ꯍꯥꯟꯅꯒꯤ ꯀꯩꯅꯣꯒꯨꯝꯕꯗꯣ ꯅꯠꯇ꯭ꯔꯁꯨꯀꯣ
ꯑ
ꯑꯩ ꯅꯍꯥꯟꯈꯩꯗꯤ ꯃꯁꯛ ꯎꯖꯦꯗ ꯐꯪꯗꯕ ꯀꯥꯡꯕꯨꯗꯣ ꯂꯥꯛꯇꯅ ꯑꯗꯨꯗꯒꯤꯗꯤ ꯃꯥ ꯂꯥꯛ ꯍꯥꯞꯄ ꯉꯝꯗ꯭ꯔꯒꯁꯨ ꯃꯣꯏꯒꯤ ꯀꯔꯤ ꯃꯥꯒꯤ ꯍꯥꯔꯠ ꯋꯥꯀꯔ ꯀꯥꯡꯕꯨ ꯂꯩꯗꯅ ꯃꯣꯏ ꯁꯣꯁꯦꯜ ꯋꯥꯀꯔ ꯑꯗꯨ ꯑꯗꯨꯒ ꯂꯥꯛꯇꯗꯅ ꯑꯩꯈꯣꯏ ꯁꯥꯔꯅ ꯂꯥꯛꯄ ꯉꯝꯗ꯭ꯔꯦ ꯑꯗꯨ ꯇꯧꯗ꯭ꯔꯦ ꯃꯇꯦꯡꯒ ꯄꯥꯡꯗꯅ ꯈꯣꯠꯇꯅ ꯑꯗꯒꯤ ꯚꯣꯠ ꯃꯌꯥ ꯅꯛꯁꯤꯜꯂꯛꯄꯒꯤ ꯍꯧꯅꯕꯤ ꯑꯈꯣꯏ ꯀꯔꯤ ꯍꯥꯏꯅꯤ ꯎꯝ ꯃꯤꯒꯤ ꯊꯧꯗꯣꯛ ꯋꯥꯊꯣꯛ ꯗꯦꯕ ꯀꯔꯃꯒꯨꯝꯕ ꯈꯠꯇꯣꯛ ꯀꯥꯗꯣ ꯑꯗꯨꯝꯕꯗꯒ ꯃꯇꯦꯡ ꯄꯥꯡꯕ ꯈꯣꯠꯄ ꯑꯩꯁ ꯑꯗꯨꯝ ꯇꯧ ꯑꯕ ꯍꯧꯔꯦ ꯕꯣꯠ ꯊꯣꯛꯇꯣꯏꯅꯤ ꯈꯣꯠꯇꯣꯏꯅꯤꯒ ꯇꯧꯔꯒ ꯇꯧꯔꯒ
ꯑꯗꯨ ꯑꯗꯨꯅꯤ ꯑꯗꯨꯅꯤ ꯑꯩꯈꯣꯏꯁꯨ ꯆꯞꯋꯦ ꯃꯥꯟꯂꯩ ꯊꯥꯏꯅ ꯀꯩꯅꯣ ꯂꯥꯟ ꯃꯇꯝꯗꯗꯤ ꯑꯃꯕꯨꯣꯏ ꯎꯗꯕꯀꯣ ꯍꯥꯏꯗꯤ ꯀꯦꯟꯗꯤꯗꯦꯠ ꯍꯟꯗꯛ ꯃꯇꯥꯡꯁꯤꯗ ꯀꯗꯥꯏꯗꯒꯤ ꯂꯣꯏꯔꯦ ꯍꯟꯗꯛ ꯃꯇꯥꯡ ꯃꯣꯏꯅ ꯆꯦꯟꯕ ꯆꯣꯡꯕ ꯃꯌꯥꯝꯁꯦ ꯃꯤꯇꯤꯡꯒ ꯁꯤꯟꯖꯟꯗꯅ ꯂꯩꯀꯥꯏ ꯈꯨꯗꯤꯡꯒꯤ
ꯎꯝ ꯍꯣꯏ ꯍꯣꯏ
ꯆꯥꯎꯈꯠꯄ ꯍꯥꯏꯗꯤ ꯁꯨꯡꯎꯗ ꯆꯍꯤ ꯃꯉꯥ ꯁꯨꯡꯎꯈꯤꯗ꯭ꯔꯕꯅꯦꯕ ꯑꯗꯣ ꯍꯟꯗꯛꯩꯅꯣ ꯀꯩꯅꯣ ꯈꯛꯇꯅꯤ ꯍꯧꯔꯛꯏꯁꯤ ꯃꯃꯥꯡ ꯊꯥ ꯍꯧꯔꯛꯄꯩꯗꯣ
ꯎꯝ
ꯑꯗꯨꯗꯗꯤ ꯃꯣꯏꯅ ꯍꯦꯛꯇ ꯀꯩꯅꯣ ꯇꯧꯔꯛꯑꯒ ꯂꯝꯕꯤ ꯁꯦꯝꯒꯠꯄ ꯑꯗꯨ ꯁꯦꯝꯃꯅꯤ ꯑꯗꯥ ꯁꯦꯝꯃꯅꯤꯅ ꯑꯗꯒꯤ ꯑꯈꯣꯏ ꯊꯣꯡꯒꯥꯟꯀꯗꯣ ꯑꯈꯣꯏ ꯊꯣꯡꯒꯥꯟꯗ ꯂꯝ ꯈꯔ ꯄꯥꯛꯄ ꯑꯈꯣꯏꯒꯤ ꯂꯩꯔꯛꯀꯤꯗꯨꯗ ꯈꯔ ꯂꯩꯗꯅ
ꯎꯝ
ꯑꯗꯨꯗ ꯀꯥꯏꯁꯦ ꯃꯣꯏꯅ ꯑꯣꯄꯟ ꯖꯤꯝ ꯁꯥꯕꯤꯔꯅꯤꯅ ꯀꯩꯁ ꯂꯣꯏꯕꯤꯅꯤ ꯍꯦꯛꯇ ꯊꯕꯛꯁꯦ ꯍꯦꯛꯇ ꯍꯟꯗꯛꯀꯤ ꯊꯥꯁꯤꯗ ꯖꯔ ꯖꯔ ꯖꯔ ꯇꯧꯈꯠꯂꯛꯄꯤꯅꯦꯕ ꯕꯣꯠ ꯃꯌꯥꯁꯤꯗ
ꯍꯣꯏ ꯍꯣꯏ
ꯄꯨꯔꯥ ꯕꯦꯔꯥꯒꯤ
ꯎꯝ ꯚꯣꯠ ꯚꯣꯠꯁꯦ ꯑꯗꯨꯝ ꯍꯥꯏꯗꯤ ꯆꯍꯤ ꯈꯨꯗꯤꯡꯒꯤ ꯇꯧꯔꯗꯤ ꯐꯅꯤ ꯀꯥꯏꯅꯤ ꯃꯤ ꯍꯥꯏꯅꯩꯁꯦ ꯁꯤꯒꯨꯝꯕ ꯑꯃ ꯂꯩꯖꯅꯤ ꯍꯥꯏꯗꯤ ꯚꯣꯠꯁꯤ ꯍꯥꯏꯗꯤ ꯍꯥꯏꯗꯤ ꯄꯩꯁꯥꯁꯦ ꯃꯣꯢꯗꯤ ꯀꯔꯣꯔ ꯀꯔꯣꯔ ꯔꯣꯝꯗ ꯊꯥꯗꯔꯒ ꯇꯧꯅꯕꯅꯤꯅ ꯀꯥꯅꯕ ꯍꯣꯠꯅꯔꯛꯇꯣꯢꯅꯦꯕ ꯃꯁꯤꯗ ꯑ ꯁꯤ ꯅꯥ ꯀꯤ ꯁꯤ ꯅꯥ ꯀꯤꯅꯔꯛꯇꯕꯤꯅꯦ ꯇꯧꯅꯛꯏꯁꯦ ꯇꯧꯅꯔꯛꯇꯣꯢꯁꯦ ꯑꯗꯨꯅ ꯍꯣꯏ
ꯀꯔꯣꯔ ꯀꯔꯣꯔ ꯑꯈꯣꯏꯗ ꯊꯥꯗꯔꯛꯑꯕꯅꯤꯅ ꯄꯩꯁꯥꯗꯤ ꯐꯅꯝ ꯆꯠꯈ꯭ꯔꯕꯅꯤꯅ ꯕꯣꯠꯇꯣ ꯀꯥꯔꯕ ꯃꯇꯨꯡꯗꯗꯤ ꯀꯩꯅꯣꯗꯣ ꯄꯩꯁꯥꯗꯣ ꯈꯣꯝꯖꯤꯟꯗꯕꯅꯤꯅ ꯍꯦꯛꯇ ꯄꯩꯁꯥ ꯆꯥꯕꯤ ꯈꯣꯠꯄꯤꯁꯤꯗ ꯑꯃꯨꯛ ꯇꯧꯔꯛꯄꯤꯅꯦꯕ ꯄꯩꯁꯥꯗꯣ ꯍꯥꯏꯗꯤ ꯕꯣꯠ ꯃꯌꯥꯗꯗꯤ ꯑꯈꯣꯏꯗ ꯊꯥꯗꯕ ꯑꯗꯒꯤ ꯕꯣꯠ ꯂꯣꯏꯈ꯭ꯔꯀꯥꯟꯗꯅ ꯑꯃꯨꯛ ꯑꯈꯣꯏꯗ ꯑꯃꯨꯛ ꯁꯨꯞꯄꯅꯦ ꯃꯣꯏ ꯇꯧꯔꯤꯁꯦ
ꯃꯥꯅꯤ
ꯑꯗꯨꯅꯦ ꯊꯕꯛ ꯅꯨꯡꯒꯥꯁꯦ ꯄꯨꯔꯥ ꯄꯩꯁꯥ ꯑꯃꯒꯤꯇ ꯑꯃꯨꯛ ꯂꯥꯛ ꯂꯥꯈ ꯑꯃꯒꯁꯤꯗꯤ ꯍꯧꯖꯤꯛꯇꯤ ꯄꯤꯛꯑꯃꯥꯜꯂꯦꯅꯦ ꯊꯕꯛ ꯆꯪꯕꯒꯤ ꯁꯨꯝ ꯃꯔꯤ ꯃꯉꯥ ꯇꯔꯨꯛ ꯇꯔꯦꯠ ꯑꯗꯨ ꯇꯔꯥꯐꯥꯎ ꯌꯧꯅꯔ ꯃꯥꯜꯂꯦꯅꯦ
ꯌꯧꯔꯦ ꯌꯧꯔꯦ ꯑꯗꯨꯅꯤꯅꯦ ꯢꯌꯥꯝꯕ ꯕꯣꯠ ꯀꯩꯅꯣ ꯇꯧꯕꯒꯤ ꯍꯣꯏ ꯏꯌꯥꯝꯕ ꯍꯣꯢꯔꯣꯝꯒꯤ ꯀꯦꯟꯗꯤꯗꯦꯠ ꯀꯌꯥꯝ ꯊꯣꯛꯒꯦꯅ ꯇꯧꯔꯤꯒꯦꯅꯦ
ꯑꯁ ꯍꯟꯗꯛꯇꯤ ꯀꯩꯅꯣ ꯇꯧꯅꯤ ꯍꯥꯏꯅꯦ ꯑꯍꯨꯝ ꯊꯦꯡꯒꯥꯏꯅꯅꯤꯅ ꯍꯥꯏꯔꯤꯅꯦ
ꯎꯝ ꯑꯗꯨꯗꯒꯤ ꯈꯟꯗꯣꯏꯅꯦꯕ ꯏꯌꯥꯝꯕ ꯍꯣꯏꯅ ꯀꯔꯝꯕꯅ ꯐꯒꯦꯗꯣ
ꯃꯥꯅꯦ ꯃꯥꯅꯦ ꯑꯁ ꯈꯪꯗꯦ ꯈꯟꯕꯁꯤꯁꯨ ꯒ꯭ꯌꯥꯟ ꯃꯌꯥꯟ ꯇꯥꯕ ꯅꯠꯇꯦ ꯑꯐꯕꯕꯨ ꯏꯎ ꯎꯗꯦꯗ ꯊꯣꯛꯂꯛꯏꯁꯦ ꯍꯥꯏꯗꯤ ꯊꯥꯗꯅꯤꯡꯕ ꯁꯛꯇ ꯍꯥꯏꯕ ꯑꯃ ꯂꯩꯗꯥꯏꯅꯦ ꯇꯁꯦꯡꯅ ꯂꯩꯕꯥꯛꯀꯤ ꯑꯗꯒꯤ ꯂꯩꯕꯥꯛꯀꯤ ꯂꯩꯀꯥꯏꯒꯤ ꯆꯥꯎꯈꯠꯅꯕꯅꯤꯅ ꯇꯁꯦꯡꯅ ꯊꯣꯛꯂꯛꯄꯗꯤ ꯑ ꯑꯃꯐꯥꯎ ꯅꯠꯇꯦ ꯃꯣꯏꯅ ꯇꯧꯔꯤꯁꯦ
ꯅꯠꯇꯦ ꯅꯠꯇꯦ ꯎꯝ ꯍꯣꯏ
ꯄꯩꯁꯥ ꯄꯩꯁꯥ ꯇꯥꯅꯕꯒꯤ ꯂꯝꯕꯤꯗ ꯆꯪꯉꯛꯄ ꯑꯣꯏꯅ ꯇꯧꯋꯦꯕ ꯃꯣꯏꯁꯦ
ꯍꯣꯏ
ꯊꯥꯗꯅꯤꯡꯕꯗꯤ ꯈꯪ ꯊꯥꯗꯅꯤꯡꯕꯗꯤ ꯌꯥꯎꯗ꯭ꯔꯦꯗ ꯑꯩ ꯅꯣꯇꯥꯗ ꯅꯝꯕ ꯀꯩꯅꯣꯝ ꯇꯧꯗꯣꯔꯤꯕ ꯈꯪꯕꯗꯤꯦ
ꯑꯁ ꯑꯗꯣ ꯏꯌꯥꯝꯕ ꯏ ꯄꯣꯠꯠꯇꯤ ꯅꯤꯡꯊꯥꯔꯗꯕ ꯑꯩꯗꯤ ꯗꯦꯃꯣꯀ꯭ꯔꯦꯁꯤ ꯏꯟꯗꯤꯌꯥꯁꯤꯗ ꯑꯗꯨꯝ ꯆꯠꯅ ꯂꯩꯕꯅꯤꯅ ꯄꯣꯠ ꯑꯩꯁ ꯌꯥꯝꯌꯥꯝꯕꯅ ꯊꯥꯗꯗ꯭ꯔꯁꯨ ꯀꯩ ꯍꯥꯏꯅꯤ ꯑꯇꯣꯞꯄꯅ ꯑꯩꯅ ꯊꯥꯗ ꯑꯗꯨ ꯍꯥꯏꯔꯒꯁꯨ ꯑꯗꯨꯝ ꯍꯥꯏꯗꯤ ꯊꯥꯗꯔꯣꯏꯗꯕꯁꯤꯡꯗꯣꯅ ꯌꯥꯝꯃꯒꯗꯤ ꯑꯃꯨꯛ ꯐꯕ
ꯎꯝ
ꯐꯠꯇꯕꯗꯨꯗꯤ ꯑꯗꯨ ꯍꯥꯏꯥꯏꯗꯤ ꯈꯤꯇꯪ ꯊꯥꯗꯒꯗ ꯃꯤ ꯈꯔ ꯊꯥꯗꯕ ꯑꯗꯨꯝ ꯀꯥꯈꯤꯕ ꯂꯩꯔꯛꯄꯣꯠꯅꯦꯕ ꯑꯗꯨꯒꯤ ꯃꯍꯨꯠꯇ ꯀꯔꯤ ꯍꯥꯏꯅꯤ ꯑꯈꯣꯏꯅ ꯐꯖꯅ ꯑꯍꯨꯝꯗꯨꯒꯤ ꯃꯔꯛꯇ ꯈꯜꯂ ꯈꯣꯠꯂꯒ ꯑꯩꯈꯣꯏ ꯀꯔꯤ ꯀꯔꯤ ꯂꯥꯏꯁꯨ ꯍꯩꯕ ꯈꯤꯇꯪ ꯍꯥꯏꯗꯤ ꯃꯌꯥꯝ ꯃꯔꯛꯇꯨꯗ ꯈꯔ ꯍꯦꯟꯅ ꯈꯤꯇꯪ ꯐꯕꯗꯤ ꯑꯗꯨꯝ ꯌꯥꯎꯔꯝꯒꯅꯤꯅꯀꯣ ꯑꯗꯨꯝꯕꯗꯣ ꯈꯟꯕꯤꯔꯒ ꯃꯌꯥꯝꯕ ꯍꯣꯢꯅ ꯍꯥꯢꯗꯤ ꯀꯔꯤ ꯍꯥꯏꯅꯤ ꯂꯩꯀꯥꯏꯒꯤ ꯀꯩꯒꯤ ꯂꯩꯔꯤꯕ ꯃꯌꯥꯝ ꯀ꯭ꯂꯕꯀꯨꯝꯕ ꯀꯩꯒꯨꯝꯕ ꯂꯩ ꯂꯩꯕ ꯃꯌꯥꯝꯒ ꯇꯧꯔꯒ ꯄꯨꯂꯞ ꯃꯥꯟꯅꯔꯒ ꯀꯣ ꯑꯗꯨꯃꯥꯏꯅ ꯑꯩ ꯚꯣꯠꯇꯣ ꯅꯉꯣꯟꯗ ꯄꯤꯔꯅꯤ ꯀꯥꯏꯅ ꯇꯧꯔꯒ ꯄꯨꯂꯞ꯫ ꯊꯥꯖꯕꯒ ꯄꯤꯔꯒ ꯍꯥꯏꯗꯤ ꯄꯨꯂꯞ ꯄꯨꯂꯞ ꯑꯣꯏꯔꯅ꯫ ꯇꯧꯔꯒ ꯂꯤꯡꯖꯦꯜ ꯃꯥꯟꯅꯅ ꯍꯥꯏꯇꯥꯔꯦꯅꯦꯀꯣ ꯑꯗꯨꯗ ꯃꯥꯟꯅꯒ꯫ ꯇꯧꯔꯒꯗꯤ ꯍꯥꯏꯗꯤ ꯑꯗꯨꯝꯕ ꯑꯐꯕꯗꯨꯣ ꯈꯟꯕ ꯉꯝꯒꯅꯤꯅ ꯈꯜꯂꯤꯌꯦ꯫ ꯒꯤꯁꯨ ꯕꯣꯠ ꯃꯣꯏ ꯑꯩꯈꯣꯏ ꯔꯣꯝꯒꯤ ꯃꯣꯏ ꯃꯔꯤꯃꯨꯛ ꯊꯣꯛꯏꯌꯦ꯫ ꯍꯥꯟꯅꯒꯤꯁꯨ ꯌꯥꯎꯔꯦ ꯑꯗꯨꯗ ꯍꯥꯟꯅꯒꯤ ꯇꯧꯕ꯫ ꯊꯕꯛ ꯏꯪꯈꯥꯡ ꯇꯧꯕ ꯈꯣꯠꯄꯗ ꯇꯧꯋꯤ ꯇꯧꯗꯦ꯫ ꯀꯩꯅꯣꯕꯨꯛꯗꯤ ꯇꯧꯌꯦ ꯕꯦꯔꯥ ꯕꯦꯔꯤ ꯌꯥꯝ ꯂꯩꯅ ꯃꯣꯏꯅ ꯍꯥ ꯑꯅꯤ ꯀꯠꯊꯣꯛꯑꯦ꯫ ꯅꯍꯥ ꯑꯅꯤꯒꯤꯗꯨ ꯀꯔꯤ ꯍꯥꯏꯅꯤ ꯈꯔ ꯂꯥꯏꯔꯤꯛ ꯂꯥꯏꯁꯨ ꯑꯗꯨꯝ ꯍꯩ꯫ ꯉꯥꯡꯕ ꯁꯛꯄ ꯑꯗꯨꯝ ꯀꯩꯅꯣ꯫ ꯊꯕꯛ ꯏꯪꯈꯥꯡꯗꯨꯗ ꯍꯧꯖꯤꯛꯐꯥꯎꯖꯤꯛꯁ ꯑꯗꯨꯝ ꯈꯔ ꯇꯧꯔꯨꯅꯤ ꯀꯥꯈ꯭ꯔꯒꯗꯤ ꯈꯪꯗꯦꯀꯣ ꯀꯃꯥꯏꯅ ꯇꯧꯗꯣꯏꯅꯅ ꯑꯩꯈꯣꯏ ꯃꯤꯑꯣꯔꯏ ꯑꯗꯨꯃꯥꯏꯅ ꯅꯍꯥ ꯑꯅꯤ ꯌꯨꯝꯕ ꯀꯩꯅꯣꯒꯨꯝꯕꯁꯤꯗ ꯊꯥꯒꯠꯁꯤꯅ ꯑꯩꯅꯕꯨꯗꯤ ꯇꯧꯔꯦ ꯍꯥꯏꯗꯤ ꯑꯍꯟꯉꯩꯅ ꯑꯣꯏꯕꯁꯦ ꯀꯌꯥ ꯀꯩꯅꯣ ꯇꯧꯗꯣꯏꯅ ꯑꯃꯤꯠꯇꯝ ꯑꯣꯏꯔꯒ ꯑꯃ ꯆꯥꯕꯗ ꯇꯅꯤꯁꯠꯇ ꯁ ꯇꯥꯂꯒ ꯌꯦꯡꯖꯔ ꯅꯇꯥꯎ
ꯍꯣꯏꯅꯦ ꯑꯗꯨꯗ ꯕꯣꯠꯁꯤꯁꯨ ꯀꯩꯅꯣ ꯇꯧꯕ ꯃꯥꯜꯂꯤꯅꯦ ꯍꯟꯗꯛꯁꯦ ꯍꯟꯗꯛꯀꯤ ꯍꯟꯗꯛꯀꯤ ꯋꯥꯁꯨ ꯅꯠꯇꯕꯤꯗ ꯕꯣꯠꯁꯤꯦ ꯀꯩ ꯍꯥꯏꯇꯥꯔꯦ ꯕꯣꯠ ꯀꯩꯅꯣ ꯇꯧꯕꯁꯨ ꯍꯨꯔꯥꯟꯕꯁꯨ ꯌꯥꯎꯔꯤ ꯃꯥꯜꯂꯦꯅꯦ
ꯑ ꯑꯥ ꯑꯥ ꯑꯥ
ꯀꯥꯁꯦ ꯃꯃꯥꯡꯗ ꯈꯔ ꯇꯥꯈꯤꯕꯀꯣ ꯃꯃꯥꯡꯗ ꯑꯦꯝ ꯄꯤꯒꯤ ꯚꯣꯠ ꯇꯧꯕꯩꯗꯣ
ꯍꯣꯏ ꯍꯣꯏ꯫
ꯑꯗꯨꯗ ꯀꯩꯅꯣ ꯄꯕꯣꯠꯁꯦ ꯀꯩ ꯍꯥꯏꯇꯥꯔꯦ ꯄꯨꯔꯥ ꯀꯩꯅꯣ ꯇꯧꯕꯩ ꯇꯥꯏꯞꯇ ꯃꯤꯁꯨ ꯊꯥꯗꯒꯦ ꯆꯠꯂꯒ ꯊꯥꯗ ꯐꯪꯗꯕꯤꯗ꯫ ꯄꯨꯂꯞ ꯄꯨꯂꯞ ꯊꯥ ꯀꯩꯅꯣ ꯇꯧꯕ ꯃꯤ ꯑꯇꯣꯞꯄꯅ ꯊꯥꯗꯈꯤꯕꯒꯤ ꯇꯥꯏꯞꯇ ꯑꯃ ꯇ ꯌꯥꯎꯕ ꯃꯥꯜꯂꯤꯅꯦ꯫
ꯄꯪ ꯌꯥꯎ ꯌꯥꯎ ꯑꯗꯨꯒꯨꯝꯕꯁꯦ ꯑꯥ
ꯁꯤꯕꯨ ꯀꯃꯥꯏꯟ ꯇꯧꯕꯅꯣ ꯈꯪꯗꯦꯅꯦ꯫
ꯑꯗꯨꯝꯕꯁꯦ ꯑꯌꯥꯝꯕꯅ ꯀꯩꯅꯣ ꯏꯌꯥꯝꯕ ꯆꯤꯡꯒꯨꯝꯕꯁꯦ ꯆꯤꯡꯒꯨꯝꯕ ꯂꯝꯁꯦ꯫ ꯑꯗꯣ ꯍꯟꯗꯛ ꯃꯃꯥꯡꯒꯤ ꯇꯥꯈ꯭ꯔꯤꯗꯣ ꯑꯦꯝ ꯄꯤꯒꯤꯗꯣ ꯑꯗꯨ ꯀꯩ ꯍꯥꯏꯅꯤ꯫ ꯑꯈꯣꯏꯗꯁꯨ ꯃꯇꯧ ꯇꯝꯃꯛꯄꯅꯦꯕ꯫
ꯎꯝ꯫
ꯑꯗꯨ ꯑꯣꯏꯔꯒꯗꯤ ꯗꯦꯃꯣꯀ꯭ꯔꯦꯁꯤ ꯋꯥꯍꯟꯊꯣꯛ ꯂꯩꯔꯔꯣꯏ ꯁꯤꯐꯥꯏ ꯅꯨꯡꯐꯥꯏ ꯃꯌꯥꯝ ꯉꯥꯛ ꯅ ꯇꯧꯔꯤ ꯈꯣꯠꯇꯤꯗꯣ ꯀꯔꯤꯝ ꯀꯥꯟꯅꯗꯦꯕ ꯑꯗꯨꯅ꯫ ꯑꯗꯨꯝꯗꯒꯤ ꯀꯩꯅꯣꯁꯦ ꯆꯠꯅꯕꯤꯁꯦ ꯐꯠꯇꯕ ꯆꯠꯅꯕꯤꯅꯦ ꯍꯧꯗꯣꯔꯛꯏꯁꯦ꯫ ꯑꯩꯈꯣꯏ ꯃꯌꯥꯝ ꯃꯤꯌꯥꯝꯅ ꯄꯥꯝꯖꯔꯒ ꯈꯟꯖꯕꯗꯨꯅ ꯑꯗꯨꯝ ꯑꯣꯏꯒꯗꯕꯗꯣ꯫ ꯀꯩ ꯍꯥꯏꯅꯤ ꯃꯣꯏ ꯃꯌꯥꯝꯗꯨꯅ ꯉꯝꯃꯦ ꯅꯣꯡꯃꯩꯒꯤ꯫ ꯑꯗꯨꯗꯒꯤ ꯄꯩꯁꯥꯒꯤ ꯍꯥꯏꯗꯤ ꯃꯁꯜ ꯄꯋꯥꯔ ꯃꯅꯤ ꯄꯋꯥꯔ ꯄꯨꯊꯣꯛꯅꯔꯒꯀꯣ꯫ ꯀꯥꯗ ꯌꯥꯗꯦ ꯇꯧꯔ꯫ ꯄꯂꯤꯇꯤꯛꯁꯦ ꯑꯥ ꯀꯩ ꯍꯥꯏꯅꯤ ꯑꯗꯨ ꯉꯝꯁꯨ ꯉꯝꯈꯤꯗꯦꯗꯅꯀꯣ꯫ ꯃꯌꯥꯝꯒꯤ꯫ ꯀꯩꯅꯣ ꯇꯧꯕꯁꯤꯅ ꯉꯝꯕꯅ ꯆꯠꯄꯗꯨꯅ ꯑꯗꯨ ꯐꯩꯌꯦꯕ ꯍꯥꯏꯗꯤ ꯆꯤꯡꯒꯤ ꯂꯝꯗ꯫ ꯑꯗꯨ ꯌꯦꯡꯉꯣ ꯌꯦꯡꯉꯣ ꯍꯟꯗꯛ ꯈꯛꯇ ꯅꯠꯇꯦ ꯃꯃꯥꯡ ꯃꯃꯥꯡꯗꯒꯤ ꯑꯗꯨꯝ꯫ ꯀꯔꯤ ꯍꯥꯏꯅꯤ ꯃꯣꯏꯒꯤ ꯂꯩꯔꯤꯕ ꯆꯤꯡꯒꯤ ꯈꯨꯂꯥꯛꯄꯗꯨꯅ ꯍꯥꯏꯔꯒꯗꯤ ꯂꯣꯏꯔꯦ꯫ ꯑꯩꯈꯣꯏ ꯅꯪꯉꯣꯟꯗ ꯄꯨꯂꯞ ꯊꯥꯗꯔꯅꯤ ꯍꯥꯏ ꯄꯨꯂꯞ꯫ ꯃꯥꯗꯤ ꯃꯤ ꯑꯃꯇꯪꯒ ꯇꯧꯔꯒ ꯄꯨꯜꯂꯞ ꯅꯝꯈꯤꯅꯦꯕ ꯕꯣꯠꯁꯦ ꯃꯤ ꯃꯁꯤꯡꯒ ꯇꯧꯔ꯫ ꯈꯣꯠꯂ ꯈꯣꯠꯂꯒ ꯑꯗꯨꯗꯒꯤ ꯀꯔꯤ ꯍꯥꯏꯅꯤ ꯑꯗꯨ꯫ ꯃꯣꯏꯒꯤ ꯈꯨꯟꯒꯤ ꯈꯨꯂꯥꯛꯄ ꯌꯥꯅꯕ ꯆꯠꯄ꯫ ꯑꯗꯒꯤ ꯃꯣꯏꯒꯤ ꯅꯣꯡꯃꯩ ꯄꯥꯏꯕ ꯀꯩꯅꯣꯒꯨꯝꯕ ꯌꯥꯅꯕ ꯆꯠꯄꯗꯗꯤ꯫ ꯀꯔꯤ ꯍꯥꯏꯅꯤ ꯕꯣꯠ ꯂꯦꯞꯄꯤ ꯀꯥꯡꯕꯨꯁꯤꯁꯨ ꯃꯣꯏꯅ ꯍꯥꯏꯕ ꯗꯤꯃꯥꯟꯗꯨ ꯑꯗꯨꯝ ꯄꯤꯁꯤꯜꯂꯦ꯫ ꯑꯗꯨꯗꯩꯩꯒꯤꯗꯤ꯫ ꯊꯣꯛꯂꯛꯏꯕ ꯑꯩꯈꯣꯏ ꯃꯅꯤꯄꯨꯔꯗ ꯌꯦꯡꯉꯨ ꯏꯔꯥꯡ ꯅꯨꯡꯂꯥꯡ ꯊꯣꯛꯂꯛꯏꯕ ꯃꯌꯥꯝꯁꯦ ꯑꯗꯨꯝꯕꯩ꯫
ꯑꯗꯨꯝ ꯃꯥꯏꯅ ꯀꯥꯔꯛꯄ ꯃꯤꯑꯗꯨꯅꯗꯤ ꯐꯔꯛ ꯑꯣꯏꯗꯅ꯫
ꯎꯝ ꯐꯔꯦ ꯐꯔꯦ꯫
ꯃꯣꯏ ꯐꯠꯇ꯭ꯔꯝꯅꯤꯅ ꯀꯩꯅꯣ ꯁꯨꯝ ꯌꯥꯗ꯭ꯔꯦ ꯂꯩꯕꯥꯛꯁꯤꯁꯨ ꯆꯥꯎꯈꯠꯄꯁꯨ ꯉꯝꯗ꯭ꯔꯦ꯫
ꯎꯝ ꯃꯣꯏꯅ ꯀꯩꯅꯣ ꯇꯧꯕꯩꯅꯤꯅ ꯑꯩꯈꯣꯏꯅ ꯋꯥꯔꯤꯁꯦ꯫
ꯈꯪꯗꯤ ꯈꯪꯕ ꯑꯗꯨ ꯂꯩꯕꯗꯣ ꯌꯥꯎꯔꯛꯀꯅꯤ ꯌꯥꯎꯔꯛꯒꯅꯤ ꯑꯌꯥꯝꯕ ꯑꯗꯨꯗꯤ ꯈꯔ ꯑꯗꯨꯝ ꯌꯥꯎꯔꯛꯀꯅꯤ ꯍꯥꯏꯗꯤ ꯀꯩꯅꯤ ꯍꯥꯏꯕ ꯋꯥꯈꯜ ꯂ ꯃꯥꯟꯅꯗꯕꯅꯤꯅꯀꯣ ꯑꯗꯨꯝꯕ ꯍꯥꯏꯗꯤ ꯃꯥꯏ ꯀꯥꯗꯕ ꯌꯥꯗꯦꯅ ꯍꯣꯠꯅꯔꯛꯄꯗ ꯀꯩ ꯍꯥꯏꯅꯤ ꯁꯤ ꯅꯥ ꯍꯥꯏꯅ ꯈꯪꯅꯗꯕꯅꯤꯅ ꯑꯐ ꯐꯠꯇꯗꯤ ꯈꯟꯂꯛ ꯐꯠꯇꯕꯅꯤꯅ ꯑꯩꯅ ꯀꯥꯔ ꯂꯣꯏꯔꯦꯅ ꯈꯅꯔꯛꯄꯗ ꯈꯔꯗꯤ ꯑꯗꯨꯝ ꯌꯥꯎꯔꯛꯄꯅꯤ ꯍꯟꯗꯛꯁꯨ꯫
ꯑꯗꯩꯩ ꯑꯃꯨꯛ ꯀꯩꯅꯣ ꯇꯧꯕ ꯀꯥꯡꯕꯨꯗꯤ ꯑꯃꯨꯛ ꯈꯔ ꯇꯁꯦꯡꯅ ꯇꯥꯡꯉꯩ ꯁꯦꯡꯅ꯫ ꯃꯥ ꯕꯣꯠ ꯂꯦꯞꯆꯥꯒꯦ ꯃꯌꯥꯝꯕꯤ ꯁꯦꯕꯥ ꯇꯧꯉꯦꯅ ꯊꯣꯛꯆꯥꯕ ꯀꯥꯡꯕꯨ ꯀꯥꯍꯧꯗꯕꯁꯨ ꯑꯃꯨꯛ ꯌꯥꯎꯔꯤꯅꯦ꯫
ꯃꯥꯅꯤ ꯃꯥꯅꯤ ꯌꯥꯎꯔꯅꯤ ꯎꯝ ꯂꯣꯏꯅ ꯐꯩ ꯐꯠꯇꯦ ꯍꯥꯏꯕꯁꯨ ꯌꯥꯄꯣꯟꯇꯦꯕ꯫
ꯑ ꯍꯣꯏ ꯃꯅꯤꯄꯨꯔꯁꯤꯗꯁꯨ ꯀꯩꯅꯣ ꯇꯧꯕ ꯌꯥꯎ
ꯃꯣꯏꯗ ꯀꯩꯅꯣ ꯇꯧꯔꯒ ꯇꯧꯕꯅꯦꯕ ꯇꯧꯔꯤꯁꯦ ꯄꯨꯔꯥ ꯃꯣꯏ ꯈꯔꯁꯤꯅ ꯅ ꯇꯧꯔꯒ ꯃꯣꯏ ꯆ ꯀꯥꯍꯟꯗꯕꯅꯤꯗ ꯀꯥꯖꯕ ꯌꯥꯕ ꯄꯣꯠꯇꯣ ꯕꯣꯜ ꯍꯨꯔꯥꯟꯕ ꯈꯣꯠꯄ ꯇꯧꯕ ꯃꯌꯥꯝꯗꯣ
ꯑꯥꯎ ꯃꯥꯅꯦ ꯃꯥꯅꯦ ꯃꯥꯅꯦ ꯑꯗꯨꯅꯤ ꯑꯌꯥꯝꯕ ꯑꯩꯈꯣꯏꯁꯨ ꯃꯉꯥꯏ ꯑꯗꯨꯝ ꯆꯞ ꯃꯥꯟꯅꯩ ꯄꯩꯁꯥ ꯚꯣꯠ ꯍꯥꯏꯗꯤ ꯊꯥꯗꯔꯝꯗꯥꯏ ꯕꯣꯠ ꯃꯤꯒꯤ ꯀꯦꯟꯗꯤꯗꯦꯠꯇꯒꯤ ꯑꯩꯈꯣꯏꯒꯤ ꯆꯥꯕꯤ ꯊꯛ ꯄꯩꯁꯥ ꯂꯧꯗꯦ ꯌꯥꯝ ꯇꯧꯔꯤꯗꯅ ꯑꯗꯨꯅꯗꯤ ꯍꯌꯦꯡ ꯏꯌꯥꯝꯕꯅ ꯍꯥꯏꯔꯗꯕ ꯄꯣꯠ ꯀꯥꯔꯒ ꯑꯗꯨꯃꯥꯏꯅ ꯇꯧꯋꯦꯗ ꯑꯗꯨ ꯇꯧꯕꯤꯗꯕꯤꯗ ꯑꯩꯈꯣꯏꯅ ꯐꯔꯈꯪ ꯑꯩꯈꯣꯏꯅ ꯊꯥꯒꯠꯅꯅꯕ ꯍꯣꯠꯅꯔꯒ ꯍꯥꯏꯗꯤ ꯃꯥꯅ ꯑꯐꯕ ꯑꯗꯨ ꯑꯁ ꯑꯗꯨꯝ ꯇꯧꯔꯛꯀꯗꯕꯅꯦ ꯍꯥꯏꯗꯤ ꯕꯣꯠ ꯆꯪꯈꯤꯗ꯭ꯔꯕꯅꯤꯅ ꯃꯤꯒꯤꯁꯨ ꯑꯥ ꯀꯩꯍꯅꯤ ꯑꯗꯨꯅ ꯊꯥꯗꯔꯛꯣ ꯈꯣꯠꯇꯔꯣ ꯍꯥꯏꯕꯗ ꯑꯗꯨ ꯏꯚꯟ ꯑꯩꯈꯣꯏꯅꯁꯨ ꯋꯥ ꯑꯃ ꯍꯥꯏꯔꯒ ꯃꯥꯅ ꯇꯥꯔꯛꯀꯗꯣꯏꯅꯦꯕ ꯅꯠꯇ꯭ꯔꯗꯤ ꯅꯪ ꯃꯊꯪꯗ ꯑꯗꯨ ꯊꯥꯊꯔꯣꯏꯒ ꯄꯣꯠ ꯑꯗꯨ ꯇꯔꯥ ꯇꯧꯔꯣꯏꯦꯅ ꯍꯥꯏꯒ ꯂꯣꯏꯔꯦꯅ ꯑꯗꯨ ꯈꯔ ꯀꯤꯍꯟꯒ ꯂꯣꯏꯔꯦ ꯑꯗꯨꯝ ꯃꯥꯁꯨ ꯑꯗꯨꯝ ꯍꯥꯏ ꯌꯥꯗꯅ ꯑꯗꯨꯝ ꯊꯥꯗꯔꯗꯧꯅꯦꯕꯥ ꯐꯖ ꯐꯖꯅ ꯇꯧꯔꯛꯑꯒꯗꯤ ꯁꯨꯝ ꯂꯩꯀꯥꯏ ꯑꯃ ꯆꯥꯎꯈꯠꯄ ꯈꯨꯡꯒꯪ ꯑꯃ ꯆꯥꯎꯈꯠꯄ ꯁꯃꯥꯖ ꯑꯝ ꯆꯥꯎꯈꯠꯄꯁꯤꯗꯤ ꯍꯧꯔꯛꯀ‌ꯗꯧꯅꯤꯕ ꯇꯝ ꯇꯝ
ꯃꯥꯅꯦ ꯃꯥꯅꯦ
ꯑꯗꯣ ꯑꯩꯈꯣꯏꯒꯤ ꯈꯨꯠꯇ ꯂꯩꯔꯦ ꯍꯥꯏꯇꯥꯥꯔꯅꯤ ꯄ꯭ꯔꯖꯥꯒꯤ ꯑꯩꯈꯣꯏꯅꯁꯨ ꯁꯣꯏ ꯌꯥꯎꯕꯅꯤꯅ ꯍꯥꯏꯗꯤ ꯃꯤꯍꯨꯠ ꯈꯟꯕꯗ ꯐꯖꯅ ꯈꯟꯕ ꯍꯩꯇꯕꯒꯤꯅꯤ ꯍꯥꯏꯒꯗ꯭ꯔꯥ ꯄꯩꯁꯥ ꯂꯣꯏꯅ ꯈꯟꯂꯤ ꯁꯪꯒ ꯑꯗꯨꯃꯥꯏꯅ ꯇꯧꯕꯅꯤꯅ
ꯎꯝ ꯑꯗꯣ ꯑꯩꯗꯤ ꯍꯟꯗꯛꯀꯤꯗꯤ ꯇꯁꯦꯡꯅ ꯄꯩꯁꯥ ꯅꯨꯡꯁꯥꯁꯦ ꯂꯧꯔꯔꯣꯏꯅ ꯈꯜꯂꯦ ꯃꯣꯏꯅ ꯀꯩꯅꯣ ꯇꯧꯔꯛꯑꯁꯨ ꯍꯥꯏꯗꯤ ꯂꯩꯗꯅ ꯁꯦꯝꯗꯣꯛꯄꯁꯦ ꯑꯩꯉꯣꯟꯗꯤ ꯍꯥꯟꯅ ꯍꯧꯒꯗꯕꯅꯦꯗꯣ
ꯍꯣꯏ ꯍꯣꯏ ꯍꯣꯏ ꯍꯣꯏ
ꯍꯣꯏ ꯄꯩꯁꯥ ꯄꯥꯝꯗꯕꯨꯗꯤ ꯀꯅꯥꯝ ꯂꯩꯕ ꯅꯠꯇꯦ ꯑꯗꯨꯑꯣꯏꯁꯨ ꯇꯁꯦꯡꯅ ꯀꯩꯅꯣ ꯑꯩ ꯑꯩꯁꯨ ꯑꯩꯈꯣꯏ ꯂꯩꯀꯥꯏꯒꯤꯁꯨ ꯈꯔꯕꯨꯗꯤ ꯍꯥꯏꯅꯩ ꯒ꯭ꯔꯨꯞ ꯒ꯭ꯔꯨꯞ ꯈꯔ ꯄꯨꯅꯔꯒ ꯍꯟꯗꯛ ꯍꯟꯗꯛꯇꯤ ꯍꯥꯏꯗꯤ ꯋꯥꯁꯨ ꯈꯔ ꯋꯥꯔꯦꯅ ꯍꯟꯗꯛ